ꯍꯜꯂꯣ ꯎꯝ ꯀꯩꯗꯧꯕꯤꯔꯤꯒꯦ
ꯀ꯭ꯋꯥ ꯆꯔꯝꯕꯅꯦ
ꯑꯣ ꯀꯩꯅꯣ ꯅꯪ ꯉꯁꯥꯏꯒꯤ ꯍꯣꯁꯇꯦꯜꯗ ꯀꯗꯧꯔꯨꯏꯅꯣ
ꯑꯦ ꯑꯩ ꯊꯕꯛ ꯌꯥꯝ ꯂꯩ ꯍꯧꯖꯤꯛꯀꯥꯟ
ꯎꯝ
ꯑꯣꯖꯥꯖꯦ ꯑꯦꯡꯖꯟꯒꯦ ꯁꯦꯝꯗꯣꯛꯄ ꯂꯣꯏꯔꯝꯅꯤꯅ ꯃꯗꯣ ꯂꯩꯅ ꯅꯕꯗꯨꯒꯤ ꯎꯝ ꯑꯍꯟꯕꯗꯣ ꯁꯤꯟꯗꯣꯛꯄ ꯂꯣꯏꯔꯝꯃꯦ ꯑꯅꯤꯃꯛꯀꯤ ꯁꯦꯝꯗꯣꯛꯑꯝꯃꯦ ꯎꯝ ꯍꯅ ꯎꯝ
ꯀꯩ ꯏꯟꯖꯥꯡ ꯆꯥꯔꯛꯑꯕ ꯍꯣꯇꯦꯜꯗꯅ
ꯏꯔꯣꯝꯕꯒ
ꯈꯖꯤꯟ ꯕꯣꯔꯒ ꯆꯥꯔꯛꯑꯦ
ꯈꯖꯤꯡ ꯕꯣꯔꯥ ꯍꯥꯏꯔꯣ
ꯎꯝ ꯇꯥꯃꯦꯟꯗꯔ ꯆꯥꯗꯔꯤꯕꯣ ꯆꯠꯈꯤꯕ ꯃꯉꯥꯗ ꯑꯣꯄꯔꯦꯁꯟ ꯇꯧꯗꯣꯏꯅꯤ
ꯅꯪ ꯉꯥꯡꯏꯗꯣ ꯐꯅ ꯇꯥꯗ꯭ꯔꯦ
ꯇꯥꯝ ꯍꯦꯟꯅꯥꯗꯣ ꯃꯥꯒꯤ ꯆꯥꯛꯇꯣ ꯇꯤꯐꯤꯟꯗ ꯍꯥꯄꯒ ꯆꯠꯈ꯭ꯔꯦꯕ
ꯑꯝ
ꯂꯩꯩꯇꯕꯗꯨꯗ ꯆꯥꯕ ꯇꯜꯂꯃꯥꯜꯂꯦꯅ ꯈꯜꯂꯒ ꯊꯤꯔꯒ ꯄꯨꯔꯛꯑꯦ ꯍꯣꯏ ꯏꯕꯥꯅꯤ ꯆꯥꯃꯤꯟꯅꯔꯁꯦ
ꯅꯣꯏ ꯀꯅꯥ ꯀꯅꯥ ꯆꯔꯦ ꯑꯗꯨꯗꯤ
ꯃꯥꯏꯗꯪ
ꯌꯨꯝꯗꯗꯤ ꯆꯥꯔꯣꯏꯗ꯭ꯔꯣ
ꯆꯥꯔꯣꯏ ꯃꯥꯝꯃ ꯍꯣꯏꯁꯨ ꯂꯩꯔꯝꯗꯦꯔꯥ ꯀꯥꯡꯒꯤ ꯎꯁꯣꯞ ꯂꯩꯌꯦꯅ
ꯎꯝ
ꯎꯝ ꯅꯤꯅꯦꯁꯨ ꯅꯤꯅꯦꯁꯨ ꯂꯩꯔꯝꯗꯦꯕ
ꯍꯥ
ꯅꯤꯅꯦꯗꯣ ꯃꯥꯁꯨ ꯂꯩꯔꯝꯗꯦꯕ
ꯑꯝ
ꯑꯗꯨꯒꯤ ꯏꯕꯥꯅꯤꯇꯪ ꯇꯥꯔꯦꯕ
ꯀ꯭ꯂꯥꯁ ꯇꯦꯟ ꯁ꯭ꯀꯨꯜꯗ
ꯎꯝ ꯑꯇꯩ ꯍꯣꯏꯌꯥꯏ
ꯍꯥꯏꯕ
ꯑꯗꯨ ꯀꯣꯡ ꯆꯦ ꯎꯝ
ꯈꯪꯗꯔꯤ ꯍꯥꯏꯔꯣ
ꯎꯝ
ꯎꯝ ꯃꯣꯏ ꯍꯥꯏꯔꯛꯇꯣꯏꯔꯕ ꯋꯥꯆꯦꯞꯇ ꯀꯩꯗ
ꯎꯝ
ꯑꯪꯅꯦ ꯐꯣꯟ ꯇꯧꯔꯒꯅꯦ ꯍꯪꯒꯗꯝꯅꯦꯕ ꯑꯃꯅꯦ
ꯀꯅꯥꯗ ꯍꯪꯗꯣꯏꯅꯣ ꯍꯪꯕꯅ
ꯄꯥꯏꯌꯨꯀꯣ
ꯎꯝ
ꯇꯥꯏꯌꯦ ꯄꯠ ꯄꯠ ꯇꯠꯂꯦ ꯀꯩꯅꯣꯅꯦ
ꯑꯩꯅ
ꯑꯁ ꯍꯥ
ꯑꯩꯅ ꯅꯥꯠꯇꯦ ꯍꯥꯏꯕ
ꯎꯝ
ꯀꯅꯥ ꯀꯣꯟ ꯇꯣꯏꯅꯣ
ꯀꯥꯅꯥ ꯀꯣꯜ ꯇꯧꯔꯛꯏꯅꯣ ꯑꯥ ꯑꯈꯣꯏ ꯃꯥꯅꯤꯗ꯫
ꯎꯝ꯫
ꯌꯨꯝꯗ ꯂꯩꯕ꯭ꯔꯥ ꯂꯥꯏꯕ꯭ꯔꯦꯔꯤ ꯆꯠꯄ ꯍꯪꯕ꯫
ꯎꯝ
ꯃꯣꯏ꯫ ꯕꯣꯜꯗꯣ ꯍꯣꯔꯦꯟ ꯅꯠꯇꯤ ꯂꯩꯗ꯭ꯔꯣ ꯇꯥꯡ ꯇꯔꯥꯗꯅꯦ ꯃꯥꯄꯜꯒꯤ ꯀꯩꯅꯣꯗ ꯍꯌꯦꯡꯒꯤ ꯑꯍꯤꯡꯗ
ꯉꯅꯥ ꯍꯌꯦꯅ ꯍꯥꯏꯒꯦ
ꯍꯌꯦꯡꯅꯦ ꯍꯥꯏꯔꯤꯁꯤ
ꯎꯝ ꯍꯌꯦꯡꯅꯦ
ꯎꯝ ꯍꯥꯌꯦꯡꯅꯦ ꯍꯥꯏꯕ ꯀꯅꯥꯅ ꯍꯌꯦꯡꯅꯦ ꯍꯥꯏꯒꯦ ꯇꯧꯔꯝꯃꯤꯗꯨꯕꯨ
ꯎꯝ
ꯍꯥ
ꯗꯦꯠ ꯇꯣ ꯍꯌꯦꯡꯒ ꯑꯣꯏꯔꯝꯃꯦ
ꯑꯣ ꯎꯝ ꯍꯌꯦꯡꯅꯦ ꯉꯁꯤ ꯉꯁꯤ ꯀꯩꯝ ꯂꯩꯇꯦ꯫ ꯉꯁꯤꯁꯨ ꯍꯌꯦꯡꯁꯨ ꯀꯩꯝ ꯂꯩꯇꯕ ꯍꯥꯡꯆꯤꯠꯇꯒꯤ ꯂꯩꯕ ꯍꯥꯏꯇꯥꯔꯦ ꯍꯥꯡꯆꯤꯠ ꯇꯔꯦꯗꯅ ꯄꯨꯡ ꯑꯃ ꯑꯣꯏꯇꯥꯔꯗꯤ꯫
ꯎꯝ꯫
ꯃꯣꯏ ꯆ ꯃ ꯌꯥꯝ ꯌꯥꯝ ꯄꯤꯕꯁꯨ ꯑꯗꯨꯝ ꯀꯩꯅꯣ ꯇꯧꯅꯤꯗ꯫ ꯀꯩꯁꯨ ꯀꯥꯟꯅꯔꯔꯣꯏꯗ꯫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
ꯍꯥꯥ
ꯄꯦꯟꯗꯗꯨꯅ ꯍꯥꯏꯖꯩꯅꯦꯕ꯫
ꯎꯝ꯫
ꯑ
ꯈꯔꯕꯨꯇꯤ ꯀꯩꯅꯣ ꯑꯣꯏ ꯃꯣꯏꯁꯤ꯫ ꯚꯏꯌꯦꯁꯑꯣꯏꯕ ꯍꯥꯏꯒꯗ꯭ꯔꯥ
ꯎꯝ꯫
ꯀꯣꯊ ꯊꯥꯟꯗꯗꯤꯗ ꯎ ꯀꯥꯟꯗ ꯎꯝ ꯍꯥꯥ꯫
ꯍ
ꯀꯩ ꯍꯥꯏꯅꯣ ꯑꯗꯨꯅ ꯍꯥꯏꯖꯩ ꯈꯔꯗꯤ ꯇꯧꯕ ꯃꯥꯜꯂꯦꯕ ꯃꯣꯏꯁꯦ
ꯎꯝ
ꯃꯣꯏꯃꯣ ꯔꯦꯐꯔꯤꯁꯦ ꯃꯣꯏꯅ ꯀꯥꯔ ꯆꯠꯂꯤ ꯈꯨꯗꯤꯡꯒꯤ ꯄꯩꯁꯥ ꯐꯪꯉꯦ ꯍꯥꯏꯔꯦ ꯁꯃ ꯍꯁꯤ ꯇꯣ
ꯖꯒ ꯖꯒ ꯀꯌꯥꯗꯒꯤ ꯊꯤꯟꯒꯔꯥꯝ꯫ ꯍꯣꯡꯕ ꯌꯔꯣꯏ
ꯎꯝ ꯃꯁꯥꯗꯨꯗꯤ ꯌꯥꯝ ꯀꯩꯅꯣ ꯑꯣꯏꯕ ꯃꯤ ꯃꯥꯟꯗ꯭ꯔꯣ ꯃꯥꯥꯏ ꯕꯣꯗꯤꯗꯣ ꯏꯁꯃꯥꯔꯠ ꯑꯣꯏꯕ ꯃꯤ ꯃꯥꯗ ꯃꯥꯏ ꯕꯣꯗꯤꯗꯨꯗꯤ ꯍꯣꯏ ꯑꯗꯨꯕꯨꯗꯤ ꯐꯤꯐꯥꯒꯨꯝꯕꯗ ꯈꯣꯡꯍꯜꯂꯛꯄꯁꯦ꯫ ꯑꯩꯈꯣꯏꯒꯤ ꯃꯁꯥ ꯃꯎꯁꯨ ꯈꯔ ꯐꯤꯠ ꯑꯣꯏꯕ ꯍꯥꯏꯇꯥꯔꯦꯀꯣ ꯑꯗꯨ ꯑꯗ ꯈꯣꯡꯍꯠꯂꯝꯕꯅꯤ꯫ ꯑꯁ ꯅꯣꯏ ꯀꯩꯅꯣ ꯇꯧꯔꯁꯨ ꯆꯥꯔꯖ ꯇꯧꯔꯁꯨ ꯔꯦꯐ꯭ꯔꯤꯒꯨꯝꯕ ꯈꯔ ꯃꯆꯥ ꯃꯁꯨꯁꯤꯡꯗꯣ꯫ ꯃꯣꯏ ꯈꯔ ꯑꯗꯨꯝ ꯐꯥꯔꯒ ꯍꯥꯏꯗꯤ ꯃꯣꯏ ꯈꯔꯗꯨꯗ ꯗꯁꯥ ꯇꯥꯔꯒ ꯂꯣꯏꯁꯤꯟꯈꯤꯗꯧ ꯃꯥꯜꯂꯦ ꯃꯤꯅ ꯁꯥꯟꯅꯈꯤꯕ ꯒꯦꯝꯗꯣ ꯍꯟꯅ ꯑꯃꯨꯛ ꯍꯟꯅ ꯁꯥꯟꯅꯍꯟ ꯌꯥꯄꯣꯟꯇꯦꯗꯅ꯫ ꯆꯔ ꯃ ꯊꯔ ꯃ ꯣ ꯌꯥ
ꯈꯕꯔ ꯂꯣꯏꯒꯔꯦꯎ ꯀꯩꯅꯣ ꯁꯥꯟꯅꯕ ꯂꯣꯏꯔꯦ ꯒꯣꯜ ꯄꯤ ꯌꯥꯔꯝꯒꯅꯤꯕꯣ꯫
ꯃꯥꯅꯥ ꯉ ꯅꯣꯡꯕꯣꯗꯣ
ꯌꯥꯔꯣꯍꯦ ꯈꯨꯨꯗꯨ ꯄꯤꯔꯗꯤ ꯀꯃꯥꯏꯅ꯫
ꯂꯣꯏꯃꯛ ꯃꯔꯤ ꯃꯔꯤ ꯃꯔꯤ ꯁꯨꯝ ꯇꯧꯕꯗꯨ꯫
ꯑꯗꯨ ꯉꯥꯔꯥꯡ꯫
ꯀꯥꯡꯕꯨꯗꯣ ꯁꯣꯔꯤ ꯀꯥꯡꯕꯨꯨꯗꯣ ꯃꯣꯏꯒꯤ ꯗꯟꯗꯤꯗꯨꯣ ꯄꯤꯔꯒ ꯂꯣꯏꯁꯤꯟꯈ꯭ꯔꯅꯤ ꯂꯣꯏꯔꯦ ꯑꯗꯨꯗ
ꯎꯝ
ꯃꯤ ꯑꯃꯅ ꯑꯔꯥꯟ ꯇꯧꯔꯝꯕꯗꯣ ꯑꯃꯨꯛ꯫ ꯁꯨꯝꯊꯣꯔꯛꯄꯗꯨꯗꯤ ꯌꯥꯔꯣꯏꯗꯅ ꯃꯥꯅ ꯇꯧꯂꯣꯏꯒꯔꯕ ꯄꯣꯠꯇꯣ꯫
ꯎꯝ
ꯑꯗꯨ ꯅꯉꯥꯏꯅ ꯇꯧꯔꯤꯕꯗꯨꯒꯤ꯫ ꯗꯦꯟꯗꯤꯗꯨꯗꯤ ꯄꯤ ꯌꯥꯅꯤ ꯍꯥꯏꯕ ꯋꯥꯅꯤꯗ꯫
ꯎꯝ꯫
ꯑꯗꯨꯗ ꯃꯣꯏꯅ ꯇꯧꯔꯤ ꯊꯕꯛꯇꯣ꯫ ꯈꯔꯁꯨ ꯌꯥꯝ ꯆꯥꯟꯅꯈꯤꯕꯗꯣ ꯑꯇꯣꯞꯄ ꯌꯥꯝꯅ ꯐꯥꯎꯕ ꯂꯝꯒꯨꯝꯕ ꯑꯣꯏꯔꯃꯗꯤ ꯑꯃꯨꯛ ꯐꯕ ꯃꯨꯁꯂꯤꯝ ꯀꯥꯎꯕꯨꯖ ꯑꯣꯏꯔꯅꯤ ꯈꯔ ꯔꯦꯁꯤꯁ ꯔꯦꯁꯤꯁꯝꯒꯤ ꯃꯑꯣꯡꯗꯨꯁꯨ ꯑꯃꯨꯛ ꯎ ꯇꯧꯔꯦꯗꯅ ꯈꯣꯠꯇꯣ
ꯎꯝ
ꯏꯟꯇꯔꯚꯤꯌꯨ ꯫
ꯎꯝ ꯍꯥꯎꯕꯅꯤ ꯑꯗꯨꯕꯨꯗꯤ
ꯍꯧꯖꯤꯛ ꯎꯝ ꯃꯦꯁꯤꯒ ꯁꯥꯟꯅꯕ ꯅꯨꯡꯉꯥꯏꯕ꯭ꯔꯥ
ꯁꯥꯅꯕ ꯅꯨꯡꯉꯥꯏꯕꯔ꯫
ꯍꯥꯎꯗ ꯅꯨꯡꯉꯥꯏꯗ ꯃꯈꯥ ꯇꯥꯕ ꯂꯩꯔꯗꯤ ꯆꯞ ꯃꯟꯅꯅ ꯌꯦꯡꯕ ꯉꯝꯕ ꯑꯣꯏꯁꯅꯨ ꯀꯥꯏꯅ
ꯃꯅꯤꯄꯨꯔꯤꯗ ꯍꯥꯏꯔꯣ
ꯅꯠꯇꯦꯍꯦ
ꯑ ꯉꯔꯥꯡ ꯈꯠꯅꯕꯁꯨ ꯌꯥꯝ ꯌꯥꯎ ꯃꯥꯜꯂꯦ
ꯎꯝ
ꯃꯦꯁꯤꯒꯤ ꯐꯦꯟ ꯃꯌꯥꯝ ꯑꯗꯨꯕꯨꯗꯤ ꯂꯥꯛꯑ ꯃꯣꯏꯗꯨꯗꯤ ꯑꯉꯥꯡ ꯃꯥꯜꯂꯦꯕ ꯃꯌꯥꯝ ꯍꯥꯏꯗꯣ ꯃꯨꯁꯂꯤꯝ ꯀꯥꯡꯕꯨꯗꯣ ꯃꯥꯜꯂꯦ ꯐꯥꯕꯗꯣ ꯑꯗꯨ ꯂꯥꯡꯕꯩꯒꯨꯝꯕ ꯑꯣꯏ ꯑꯣꯏꯔꯝꯗꯧ ꯃꯥꯜꯂꯦ ꯂꯥꯎꯁꯟꯕꯒꯨꯝꯕ ꯂꯥꯡꯕꯒꯨꯝꯕ ꯇꯧꯕ ꯉꯝꯗꯧ ꯃꯥꯂꯦ
ꯏꯁꯤꯡ ꯆꯥꯏꯁꯤꯜꯂꯛꯏꯅꯦ
ꯢꯁꯤꯡ ꯆꯥꯢꯁꯤꯜꯂꯛꯢꯅꯤ ꯍꯝ
ꯁꯤꯅ ꯀꯩꯅꯣꯝ ꯇꯥꯏꯁꯤꯟꯕꯅꯦꯕ
ꯈꯪꯗꯦꯗꯥ ꯑꯗꯨꯗꯤ ꯀꯩꯅꯣ ꯑꯩꯅ ꯈꯪꯉꯤꯁꯤꯒꯤ ꯑꯉꯥꯡ ꯃꯣꯏ ꯑꯃꯥ ꯑꯃꯅꯤ ꯃꯌꯥꯝ ꯆꯪꯉꯒ ꯐꯥꯒꯤꯕꯗꯣ ꯆꯍꯤ ꯈꯔ ꯆꯪꯑ ꯐꯥꯒꯤꯕ ꯑꯗꯨꯗꯨꯒ ꯎꯕꯩ ꯋꯥꯅꯦ ꯑꯣ ꯇꯣꯛ ꯑꯣ ꯇꯣꯛ ꯑꯣ ꯈꯪꯉꯦ ꯈꯪꯉꯦ ꯑꯗꯨꯁꯨ ꯄꯗꯦ
ꯎꯝ
ꯍꯝ ꯀꯩꯅꯣ ꯄꯜꯂꯦꯒ ꯍꯥꯏꯗꯣ ꯀꯦꯁ ꯃꯣꯏꯗꯤ ꯑꯗꯨꯝ ꯌꯥꯅꯈꯤꯅꯤ ꯍꯥꯟꯅꯒꯤꯅꯦ ꯍꯥꯏꯗꯤ ꯑꯗꯨꯝ ꯀꯦꯁꯁꯨ ꯑꯗꯨꯝ ꯍꯥꯏꯗꯤ ꯃꯣꯏꯗꯤ ꯌꯥꯝ ꯐꯥꯎꯔꯕ ꯃꯤꯅꯦꯕ
ꯅꯠꯇꯦ ꯀꯦꯁ ꯀꯦꯖꯦ ꯈꯪꯗꯦꯕꯀꯣ
ꯎꯝ
ꯎꯝ
ꯎꯝ ꯃꯣꯏꯗꯨ ꯀꯩꯅꯣ ꯇꯧꯌꯦ ꯍꯥꯏ ꯃꯣꯏꯗꯨꯁꯨ ꯉꯔꯥꯡ ꯀꯩꯅꯣ ꯇꯧꯕꯗ ꯏꯁꯤꯡ ꯆꯥꯢꯁꯤꯜꯂꯣ ꯆꯥꯢꯁꯤꯜꯂꯦ ꯍꯥꯢꯔꯥꯕ꯭ꯔꯥ ꯎꯝ ꯔꯣꯅꯥꯜꯗꯣꯒꯤ ꯐꯦꯟꯅꯦꯕ ꯃꯥꯗꯣ ꯑꯗꯨꯒ ꯄꯨꯔꯥ ꯀꯩꯅꯣꯒꯤ ꯑꯃꯨꯛ ꯔꯣꯅꯥꯜꯗꯣꯒꯤ ꯐꯦꯟ ꯑꯣꯏꯔꯒ ꯃꯦꯁꯤꯁꯨ ꯑꯃꯨꯛ ꯑꯣꯏꯁꯜꯂꯤꯅꯦꯕ ꯃꯥꯗꯣ ꯄꯨꯔꯥ ꯑꯦꯟꯇꯤ ꯑꯗꯨꯒ ꯎꯝ ꯑꯪ ꯃꯔꯣ
ꯎꯝ
ꯌꯦꯡꯕ ꯂꯥꯛꯄꯗꯤ ꯅꯨꯡꯇꯤꯒꯤ ꯌꯥꯎꯔꯤꯅꯦ ꯃꯥꯗꯤ ꯌꯥꯝ ꯐꯥꯎꯕꯅꯦ ꯐꯤꯐꯥ ꯒꯤꯅꯦꯅꯥ ꯀꯩꯅꯣ ꯑꯣꯏꯕꯅꯦ ꯏꯁꯇ꯭ꯔꯤꯝ ꯄꯥꯔꯠꯅꯔꯣ ꯀꯩꯅꯣꯝ ꯌꯥꯝ ꯆꯥꯎꯕ ꯀꯩꯅꯣꯝ ꯄꯥꯏꯕꯅꯦ ꯏꯁꯇ꯭ꯔꯤꯝ ꯊꯥꯕ ꯃꯤꯅꯦꯕ ꯌꯨꯇꯨꯞꯇ ꯂꯥꯏꯚ ꯊꯥꯕ ꯃꯤꯅꯦꯕ ꯌꯨꯇꯨꯞꯇ ꯅꯦꯒꯔꯣ ꯄꯉꯥꯡꯗ ꯉꯥꯡꯉꯒ ꯈꯪꯗꯦ ꯑꯉꯥꯎ ꯑꯐꯩ ꯇꯥꯏꯞꯇ ꯄꯪꯇꯧꯗꯒꯥ ꯇꯧꯕꯅꯦꯕ ꯈꯥꯪꯗꯦꯗꯥ ꯐꯣꯂꯣꯋꯔꯁꯤ ꯍꯦꯛꯇ ꯑꯁ ꯑ ꯁꯞꯁꯀ꯭ꯔꯥꯏꯕꯔꯁꯤ ꯃꯤꯂꯤꯌꯟ ꯀꯌꯥꯅꯣꯝ ꯌꯧꯕꯅꯦꯍꯦ ꯈꯨꯌꯥꯝ ꯊꯤꯅ ꯌꯥꯝꯕꯅꯦ ꯍ ꯃ ꯏꯁ ꯁꯒꯗ
ꯎꯝ ꯅꯨꯄꯤꯅꯕꯨ ꯂꯥꯎꯁꯤꯜꯂꯛꯄꯗꯨ
ꯄꯩꯁꯥꯒꯁꯦ ꯃꯉꯣꯟꯗ ꯂꯥꯛꯏꯁꯦ ꯍꯦꯛꯇ ꯕꯣꯔꯥ ꯕꯣꯔꯥꯅꯦ
ꯎꯝ